ꯗꯩꯁꯤꯅꯦ
ꯑꯦ ꯄꯥꯢꯔꯛꯀꯅꯤ ꯄꯥꯢꯔꯛꯀꯅꯤ
ꯍꯥꯏꯅꯗꯕꯤꯗ ꯇꯧꯁꯤꯜꯂꯛꯄꯗꯤ ꯑꯩꯗꯤ ꯄꯥꯏꯔꯣꯏꯕ ꯁꯤꯁꯦ ꯍꯥꯏꯗꯤ ꯉꯔꯥꯡ ꯅꯨꯄꯥ ꯑꯃ ꯇꯧꯔꯛꯏꯗꯣ ꯍꯥꯏꯅꯔ ꯇꯧꯔꯛꯄꯑꯣꯏꯗꯤ ꯐꯩꯌꯦꯕ ꯍꯥꯏꯗꯤ
ꯉꯔꯥꯡ ꯅꯨꯄꯥ ꯑꯃ ꯇꯧꯔꯛꯄꯗꯣ ꯑꯩ ꯑꯣꯏꯔꯝꯗ꯭ꯔꯕ
ꯑꯣꯏꯔꯝꯗ꯭ꯔꯦ ꯃꯃꯤꯡ ꯑꯇꯣꯞꯄ ꯑꯣꯏ ꯂꯩꯔꯝꯃꯦ ꯔꯤꯡ ꯆꯠꯂꯝꯅꯤꯅ ꯄꯥꯏꯈꯠꯂꯦꯗꯅ
ꯌꯥꯏ ꯆꯍꯤ ꯀꯌꯥ ꯁꯨꯔꯒꯦ
ꯑꯩꯒꯤꯁꯤꯔꯣ ꯇꯔꯥꯍꯨꯝꯗꯣꯏ ꯁꯨꯗꯣꯏꯅꯦ ꯁꯤꯒ
ꯑꯣ ꯌꯥꯝꯗ꯭ꯔꯦꯅꯦ ꯑꯗꯨꯗꯤ
ꯀꯥꯏꯗꯩꯩ ꯇꯪꯈꯥꯏ ꯐꯥꯎ ꯌꯧꯗ꯭ꯔꯤ
ꯇꯪꯈꯥꯏ ꯌꯧꯈ꯭ꯔꯕꯅꯦ
ꯌꯧꯔꯣꯏ ꯀꯨꯟꯊ꯭ꯔꯥꯅꯦ ꯃꯤ ꯗꯥꯥꯛꯁ
ꯑꯗꯨ ꯀꯨꯟꯊ꯭ꯔꯥꯗꯣ ꯅꯪꯒꯤ ꯇꯪꯈꯥꯏ ꯌꯧꯈ꯭ꯔꯕꯅꯦꯕ ꯅꯪꯒꯤ ꯃꯥꯡꯈꯤꯕꯗꯨꯒ
ꯃꯥꯡꯈꯤꯕꯗꯨꯒꯅꯦ ꯑꯩꯅ ꯍꯥꯏꯖꯦ ꯀꯔꯤꯅꯣ ꯕꯨꯗꯨꯁꯤꯗꯤ
ꯃꯥꯡꯈꯤꯕꯗꯨꯒ
ꯃꯥꯡꯈꯤꯕꯗꯨꯒꯅꯦ ꯑꯩꯅ ꯑꯗꯨꯝ ꯄꯥꯏꯁꯦ ꯃꯥꯡꯈꯤꯕꯕꯗꯨ ꯑꯗꯨꯝ ꯄꯥꯌꯦꯕ ꯀꯣꯜ ꯆꯠꯈ꯭ꯔꯕꯅꯤꯅ
ꯎꯝ ꯑꯗꯨꯗꯤ ꯇꯪꯈꯥꯏꯁꯨ ꯌꯧꯗ꯭ꯔꯦ
ꯎꯝ
ꯑꯗꯨꯗꯤ ꯌꯥꯝ ꯋꯥꯜꯂꯦ
ꯅꯪꯁꯦ ꯑꯄꯪꯕ ꯃꯤꯒꯤ ꯇꯥꯏꯞꯇ ꯇꯧꯋꯦ
ꯑꯩꯔꯣ ꯑꯥ ꯈꯔ ꯄꯪꯕꯅꯦ ꯑꯩꯁꯦ ꯌꯥꯗꯕꯅꯦ ꯃꯤꯅ ꯋꯥ ꯉꯥꯡꯕꯗ ꯍꯥꯏꯗꯤ ꯃꯤꯅꯨ ꯀꯃꯥꯏ ꯍꯥꯏꯅꯤ ꯈꯨꯝ ꯏꯌꯥ ꯌꯥꯕꯥ ꯃꯤꯅꯦꯕ ꯇꯁꯦꯡꯅ ꯍꯥꯏꯔꯗꯤ
ꯎꯝ ꯑꯗꯨꯗꯨꯅꯥ ꯃꯧ ꯅꯍꯥ ꯑꯃꯃꯛ ꯃꯥꯏ ꯂꯩꯁꯤꯟꯖꯔꯛꯑꯅꯤ
ꯂꯩꯁꯤꯜꯂꯣꯏꯍꯦ ꯑꯗꯨꯕꯥꯎꯗꯤ
ꯈꯪꯗꯦꯍꯦ ꯈꯪꯗꯦꯍꯦ ꯑꯩꯈꯣꯏꯗꯤ ꯌꯥꯝ ꯐꯕ ꯅꯨꯄꯥꯁꯦ ꯀꯌꯥ ꯌꯦꯡꯅꯤꯡꯗ꯭ꯔꯦ
ꯀꯩꯅꯣ ꯍꯧꯖꯤꯛ ꯃꯇꯝꯁꯤꯗ ꯑꯩꯅ ꯑꯃꯔꯛ ꯄꯣꯛꯄ ꯃꯇꯝꯁꯤꯗ ꯃꯧ ꯑꯃꯨꯛ ꯂꯧꯁꯤꯜꯂꯨꯔꯒ
ꯅꯪ ꯈꯠꯇꯔꯣ ꯅꯪ ꯈꯛꯇꯔꯣ ꯑꯃꯨꯔꯛ ꯄꯣꯛꯢꯁꯦ ꯃꯤ ꯂꯣꯏꯅꯃꯛꯅꯦ ꯑꯗꯨꯝ ꯑꯃꯨꯛꯔꯛ ꯄꯣꯛꯄꯁꯦ ꯂꯣꯏ ꯁꯣꯏꯅꯔꯤꯁꯦ
ꯑꯗꯨ ꯑꯩꯗꯤ ꯁꯣꯏꯗꯅꯕ ꯇꯧꯒꯅꯤ ꯍꯥꯏꯕ
ꯍꯣꯏ ꯍꯣꯏ ꯃꯤꯅ ꯁꯣꯏꯁꯤꯜꯂꯛꯄꯗꯣ ꯑꯗꯨꯗꯁꯨ ꯑꯗꯨꯝ ꯁꯣꯏꯕꯅꯤ ꯅꯪꯅ ꯂꯝꯕꯤ ꯆꯨꯝꯅ ꯆꯠꯂꯁꯨ ꯒꯥꯔꯤ ꯐꯩꯅ ꯊꯧꯖꯤꯜꯂꯛꯑꯥꯗꯤ ꯑꯗꯨꯝ ꯁꯤꯗꯣꯏꯕ
ꯍꯣꯏꯅꯦ ꯑꯗꯨꯕꯨꯗꯤ ꯆꯨꯝꯃꯤꯅꯦ
ꯑꯗꯨꯗꯨꯅ
ꯑꯗꯨ
ꯈꯪꯗꯦꯍꯦ ꯅꯪꯉꯣꯟꯗ ꯃꯧꯁꯤꯅ ꯅꯝꯂꯩ ꯂꯩꯁꯤꯜꯂꯒꯦꯅ ꯈꯟꯈ꯭ꯔꯗꯤ ꯅꯪ ꯎꯄꯥꯏ ꯂꯩꯇ꯭ꯔꯦ
ꯑ ꯅꯟꯣꯛꯅꯕꯕꯨ ꯄꯥꯏꯁꯜꯂ ꯂꯩꯇꯦ
ꯅꯝ ꯂꯩ ꯂꯩꯁꯤꯟꯒꯦ ꯍꯥꯏꯁꯦ ꯈꯪꯗ꯭ꯔꯣ ꯂꯣꯟꯣꯟꯖꯦ ꯍꯣꯏ
ꯑꯁ ꯃꯥꯏꯗꯨꯗꯤ ꯄ꯭ꯂꯥꯟ ꯑꯃꯅꯤꯅꯦ
ꯍꯣꯏ ꯅꯪꯁꯦ ꯑꯗꯨꯃꯥꯏꯅ ꯊꯣꯛꯑꯣ ꯇꯝꯃꯒꯗꯤ ꯑꯗꯨꯝ ꯇꯧꯗꯣꯔꯤꯕ ꯅꯠꯇ꯭ꯔꯥ ꯑꯩꯅ ꯍꯥꯏꯔꯤꯕꯁꯦ
ꯑꯩꯁꯨ ꯑꯩ ꯏꯌꯥꯝꯕꯩ ꯃꯑꯣꯡꯗ ꯃꯧ ꯅꯨꯄꯤꯗꯨ ꯃꯥ ꯏꯁꯣꯔ ꯏꯕꯨꯡꯉꯣ ꯄꯤꯕꯤꯔꯛꯀꯅꯨꯀꯣ ꯍꯧꯖꯤꯛꯇꯩ ꯍꯥꯏꯍꯧꯔꯤꯁꯤꯅꯤ ꯅꯨꯄꯤ ꯊꯤꯗ꯭ꯔꯤꯉꯩꯗ
ꯎꯝ ꯈꯪꯗ꯭ꯔꯦꯗ
ꯅꯣꯏꯒꯤ ꯏꯃꯨꯡꯒꯤ ꯂꯥꯏꯁ ꯀꯔꯤ ꯂꯥꯏꯅꯣ
ꯀꯩ ꯏꯃꯨꯡꯒꯤ ꯂꯥꯏꯁꯦ ꯀꯔꯤ ꯂꯩ ꯁꯅꯥꯃꯍꯤ
ꯅꯣꯏ ꯑꯣ ꯁꯅꯥꯃꯍꯤ ꯅꯠꯇꯕꯁꯨ ꯂꯩꯗꯅ
ꯁꯅꯥꯃꯍꯤ ꯂꯥꯏꯅꯤꯡꯊꯧ ꯏꯃꯣꯏꯅꯨ ꯀꯩꯅꯣ ꯑꯗꯗꯒꯤꯗꯤ ꯂꯥꯏꯁ ꯪ ꯑꯝꯗ ꯂꯥꯂꯦ ꯁꯥꯒꯩꯒꯤ ꯑꯗꯒꯤꯗꯤ ꯀꯩꯅ ꯃꯥ ꯁꯥꯒꯩꯗꯨꯐꯥꯎ ꯈꯪꯗ꯭ꯔꯗꯤ ꯇꯣꯛꯑꯣ ꯃꯤꯡꯗꯤ ꯊꯣꯛꯄꯗ ꯍꯥꯞꯄꯤꯗꯨꯅꯤ
ꯀꯥꯏꯁ ꯑꯗꯨꯗꯣ ꯑꯩ ꯀꯩꯅꯣ ꯐꯖꯅ ꯌꯦꯡꯗꯕꯒꯤ ꯚꯥꯞ ꯑꯣꯏꯔꯨꯗ꯭ꯔꯦ ꯑꯝꯇ ꯍꯥꯏꯔꯛꯑꯣ
ꯃꯥ ꯃꯥ ꯁꯥꯒꯩꯒꯨꯝꯕ ꯍꯥꯏꯕ ꯌꯥꯔꯝꯃꯣꯏ ꯌꯦꯃꯤꯡ ꯀꯩꯀꯩ
ꯁꯥꯒꯩ ꯁꯥꯒꯩ ꯑꯣ ꯍꯣꯏ ꯑꯗꯨꯗꯤ ꯍꯣꯔꯦꯟ ꯌꯦꯡꯉꯒꯦ ꯅꯣꯏꯒꯤ ꯂꯥꯏ ꯍꯥꯏꯕꯗꯨꯗ ꯀꯔꯝꯕ ꯁꯥꯒꯩꯒꯤꯅꯣ ꯍꯪꯉꯛꯄꯅꯤꯗ
ꯏꯍꯦꯍꯦ ꯑꯗꯨꯗꯤ ꯀꯩꯅꯣꯅꯦꯍꯦ ꯂꯥꯏꯔꯗꯤ ꯁꯥꯒꯩꯒꯤ ꯅꯠꯇꯦ ꯏꯙꯧꯒꯨꯝꯕ ꯂꯥꯠꯄꯗꯣꯒꯨꯝꯕ ꯂꯥꯏꯁꯪ ꯃꯆꯥ ꯑꯃ ꯁꯥꯔꯒ ꯑꯗꯨꯗ ꯑꯗꯨꯅꯦꯗ ꯍꯣꯏ ꯏꯃꯨꯡꯒꯤ ꯍꯥꯏꯗꯦ ꯁꯛ ꯑꯗꯨ
ꯑꯩꯈꯣꯏꯒꯤ ꯎꯝ ꯑꯩꯈꯣꯏꯒꯤꯗꯤ ꯑꯩꯈꯣꯏ ꯃꯥꯅ ꯂꯥꯏ ꯊꯥꯖꯕꯒꯤ ꯆꯥꯡꯁꯦ ꯂꯥꯏ ꯀꯨꯟꯃꯥꯊꯣꯏ ꯍꯥꯏꯅ ꯂꯩ
ꯃꯥꯏ ꯄꯦꯝꯃ ꯀꯩ ꯀꯩ ꯂꯥꯛꯅꯣ ꯑꯩꯁꯦ
ꯑꯁꯃꯤ
ꯑꯗꯨꯗꯒꯤ ꯑꯗꯨꯗ ꯑꯩ ꯑꯩ ꯑꯗꯨꯒ ꯃꯣꯏꯅ ꯄꯨꯁꯤꯜꯂꯏ ꯂꯥꯏ ꯃꯌꯥꯝꯗꯨꯗ ꯑꯩꯉꯣꯟꯗ ꯂꯣꯏꯅ ꯑꯩ ꯊ ꯑꯦꯝ ꯊꯥꯔꯝ ꯂꯥꯏ ꯊꯝꯃꯩ ꯊꯥꯂꯛꯇꯕ ꯀꯨꯏꯔꯛꯇ꯭ꯔꯤ
ꯀꯩꯀꯩ ꯂꯥꯏꯅꯨ ꯀꯨꯟꯃꯊꯣꯏꯑꯦ ꯍꯥꯏꯁꯤꯕꯣ
ꯑꯁ ꯃꯇꯩ ꯃꯅꯥꯎꯁꯨ ꯌꯥꯎꯕꯁꯨ ꯌꯥꯎꯋꯦ ꯑꯗꯨꯗꯒꯤ ꯂꯛꯁꯃꯤ ꯂꯛꯁꯃꯤꯗꯣ ꯀꯩꯔꯤꯕ ꯑꯩꯈꯣꯏ ꯀꯩꯅꯣꯗ ꯊꯔꯣꯗ ꯐꯪꯕ꯭ꯔꯥ ꯀꯩꯅꯣꯝ ꯇꯧꯗꯅꯦ ꯑꯗꯨꯒꯒꯁꯨ ꯌꯥꯎꯋꯤ
ꯅꯪꯒꯤ ꯀꯩꯅꯣ ꯅꯣꯏꯁꯦ ꯀꯩꯅꯣ ꯂꯥꯏꯅꯤꯡꯊꯧ ꯂꯥꯏꯅꯤꯡꯊꯧ ꯀꯩꯀꯩꯁꯨ ꯂꯩꯕ꯭ꯔꯥ
ꯎꯝ ꯂꯣꯏꯅ ꯂꯩ
ꯑꯣ ꯀꯩꯅꯣꯗꯨ ꯂꯥꯠꯆꯟꯕꯅꯦ ꯅꯣꯏꯗꯣ ꯀ꯭ꯔꯤꯁꯅ ꯀꯩꯀꯩ ꯍꯤꯟꯗꯨꯒꯤ ꯂꯥꯏꯁꯨ ꯂꯥꯠꯂꯦ ꯑꯗꯨꯣꯏꯅꯦ
ꯑꯩꯈꯣꯏꯔꯣ
ꯍꯣꯏ ꯂꯛꯁꯃꯤ ꯀꯥꯏꯗꯣ
ꯐꯝꯕꯗꫭ
ꯍꯣꯏꯍꯦ ꯊꯝꯕꯥꯜꯗ ꯐꯝꯕꯗꯣ ꯏꯃꯥ ꯄꯦꯃꯥ
ꯑꯗꯨ ꯌꯥꯝꯃꯦꯕ ꯑꯗꯨꯗ ꯗꯨꯛ ꯀꯠꯄꯗꯨꯗ ꯗꯨꯛꯁꯤ ꯅꯣꯡꯃꯗ ꯂꯣꯏꯕ ꯃꯌꯥꯝ
ꯑ ꯙꯨꯛ ꯊꯥꯕ꯭ꯔꯥ ꯅꯠꯇ꯭ꯔꯒ ꯂꯩꯕ꯭ꯔꯥ
ꯂꯩꯥꯏꯔꯝ ꯗ꯭ꯔꯖꯟꯗ꯭ꯔꯖꯟ
ꯎꯝ ꯗꯨꯈꯁꯦ ꯃꯥꯏ ꯄ ꯃꯥꯏ ꯄ
ꯂꯥꯏ ꯈꯨꯔꯨꯝꯕꯗꯗꯤ ꯗꯨꯛꯇꯤ ꯎꯝ ꯂꯥꯏ ꯈꯨꯔꯨꯝꯕꯗ ꯗꯨꯛ ꯂꯣꯏꯈ꯭ꯔꯤ ꯃꯌꯥꯝꯁꯤꯗꯤ ꯏꯃꯥ ꯏꯄꯥꯦ
ꯅꯨꯡꯉꯥꯏꯗꯦꯗ
ꯍꯣꯏ ꯑꯩꯈꯣꯏ ꯏꯃꯨꯡꯗꯤ ꯂꯥꯏ ꯈꯔ ꯄꯥꯝꯖꯕ ꯑꯩꯈꯣꯏ ꯃꯥꯗꯣ ꯑꯁ ꯃꯥꯥꯟꯅꯒ ꯀꯣꯊꯤꯗ ꯌꯦꯡꯉꯛꯄꯁꯤꯗꯤ ꯑꯩꯁꯦ ꯊꯕꯛ ꯇꯧꯔꯅꯤ ꯍꯥꯏꯕꯁꯦ ꯆꯍꯤ ꯃꯉꯥꯒꯤ ꯃꯃꯥꯡꯗꯒꯤ ꯊꯕꯛ ꯇꯧꯔꯅꯤ ꯍꯥꯏꯔ ꯂꯩꯔꯥꯛꯄꯅꯤ ꯍꯧꯖꯤꯛꯐꯥꯎ ꯇꯕꯨꯗꯤ ꯀꯔꯝꯕ ꯂꯥꯏꯅ ꯗꯦꯠ ꯑꯣꯐ ꯕꯥꯔꯠ ꯁꯣꯏꯕꯩꯔꯥꯅ
ꯎꯝ ꯗꯦꯠ ꯑꫭꯐ ꯕꯥꯠꯇ ꯂꯣꯏꯅꯃꯛ ꯌꯦꯡꯕ ꯌꯥꯏ ꯍꯥꯏꯕꯅꯤ ꯄꯥꯟꯖꯤ ꯇꯝꯅꯔꯤꯁꯦ ꯗꯦꯠ ꯑꯣꯐ ꯕꯥꯔꯠ ꯑꯪꯀ ꯍꯣꯠꯇꯣꯏꯅꯦ ꯍꯥꯏꯕꯅꯦꯕ
ꯑ
ꯀꯔꯝꯕ ꯄꯨꯡꯁꯤꯡꯗ ꯄꯣꯛꯏ ꯀꯔꯝꯕ ꯅꯨꯃꯤꯠꯇ ꯄꯣꯛꯏ ꯀꯔꯝꯕ ꯊꯝꯕꯥꯜꯗ ꯄꯣꯛꯏ ꯀꯔꯝꯕ ꯀꯔꯤ ꯑꯁ ꯈꯪꯗꯦꯗ
ꯑꯁ ꯑꯗꯣ ꯑꯩꯒꯤꯗꯤ ꯃꯣꯏ ꯌꯦꯡꯉꯤꯗꯣ ꯃꯇꯝꯗꯨꯣ ꯁꯣꯛꯏꯅꯈ꯭ꯔ ꯃꯥꯜꯂꯦ ꯄꯪꯖꯤꯗꯨ
ꯈꯪꯗꯦ ꯄꯥꯟꯖꯤ ꯄꯉꯥꯡꯗ ꯉꯥꯡꯕꯁꯨ ꯂꯩꯕꯅꯦ ꯀꯩꯅꯣ ꯅꯪ ꯄꯨꯟꯁꯤꯒꯤ ꯑꯣꯏꯅ ꯍꯥꯏꯔꯝꯕꯁꯨ ꯌꯥꯏ
ꯑꯩꯅ ꯑꯩꯅ ꯑꯩꯅ ꯊꯥꯖꯕ ꯑꯃꯈꯛꯇꯤ ꯂꯩꯒꯁꯨ ꯀꯨꯏꯕ ꯂꯩꯕꯁꯤꯗ ꯑꯩꯈꯣꯏ ꯃꯥꯅ ꯑꯩꯉꯣꯟꯗ ꯄꯟꯖꯤꯗ ꯌꯦꯡꯕ ꯇꯝꯃꯛꯄꯁꯦ
ꯀꯔꯤ
ꯑꯩꯅ ꯑꯩꯅ ꯑꯩꯅ ꯄꯥꯝꯖꯔꯒ ꯆꯠꯂꯒ ꯁꯤꯖꯦ ꯌꯧꯗꯕ ꯌꯥꯗꯦ ꯍꯥꯏꯅ ꯂꯩꯔꯤꯕ ꯂꯥꯏꯟꯗꯣ ꯑꯗꯨꯗꯤ ꯃꯤ ꯈꯪꯍꯟꯒꯅꯨ ꯍꯥꯏ
ꯑꯣ ꯄꯪꯍꯥꯏꯗ ꯍꯥꯏꯗꯣꯛꯀꯅꯨ ꯍꯥꯏꯕ꯫
ꯑꯥ ꯍꯥꯏꯗꯣꯛꯀꯅꯣ ꯍꯥꯏꯕ꯫
ꯆꯪꯍꯟꯒꯅꯨ ꯍꯥꯏꯕ ꯅꯪ ꯂꯣꯟꯅ ꯑꯗꯨꯝ ꯍꯣꯠꯅꯧ ꯍꯥꯏꯕ꯫ ꯈꯪꯕ꯭ꯔꯥ ꯅꯪꯗꯤ ꯄꯪꯕꯅꯤꯅ ꯈꯪꯉꯔꯣꯏ꯫ ꯅꯨꯄꯥ ꯑꯃ ꯑꯩꯒ ꯋꯥꯔꯤ ꯁꯥꯟꯅꯩꯑꯕꯀꯣ ꯃꯃꯥꯡꯗ ꯑꯩꯅ ꯁꯥꯟꯅꯩ ꯍꯥꯏꯕꯗꯣ ꯏꯟꯖꯥꯡꯒꯤ ꯃꯥꯗꯤ ꯑꯩꯅ ꯍꯥꯏꯗ꯭ꯔꯥ ꯔꯨꯜꯁ ꯐꯖꯅ ꯏꯜꯂ ꯆꯠꯄꯅꯤꯅ ꯄꯩꯁꯥ ꯃꯌꯥꯝ ꯂꯩꯕ ꯐꯪꯕꯅꯦꯕꯀꯣ ꯃꯥꯏꯗꯤ
ꯑ
ꯑꯗꯨꯒ ꯀꯩꯅꯣ ꯑꯩꯅ ꯂꯤꯒꯦ ꯇꯧꯔꯝꯕꯁꯦ ꯋꯥꯁꯦ ꯀꯥꯎꯔꯦ ꯑꯣ ꯃꯥꯅ ꯍꯥꯏꯅꯦ ꯑꯩꯁꯦ ꯆꯍꯤ ꯍꯪꯅꯕ ꯆꯍꯤꯁꯦ ꯑꯩꯒ ꯍꯥꯏ ꯐꯦ ꯃꯥꯟꯅꯩꯌꯦꯕꯀꯣ ꯃꯥꯁꯦ ꯑꯩꯉꯣꯟꯗꯒꯤ
ꯑ
ꯆꯍꯤ ꯑꯃꯃꯨꯛ ꯍꯜꯂꯦꯕ ꯑꯩꯈꯣꯏ ꯀ꯭ꯂꯥꯁ ꯂꯦꯡꯒꯥꯗꯤ ꯑꯣꯏꯗꯣꯏꯅꯦꯕꯀꯣ
ꯎꯝ꯫
ꯑꯗꯨꯗꯨꯒꯅꯦ ꯀ ꯑꯩꯒꯤ ꯈꯣꯟꯁꯤꯗꯤ ꯑꯉꯥꯡ ꯃꯥꯜꯂꯦ ꯑꯗꯨꯗꯨꯒ ꯉꯥꯡꯊꯣꯔꯛꯄ ꯋꯥꯅ ꯆꯍꯤ ꯀꯨꯟꯊ꯭ꯔꯥ ꯍꯦꯜꯂꯦꯌꯦ ꯃꯥꯍꯥꯏ
ꯑꯦ ꯑꯗꯨꯕꯨꯗꯤ ꯈꫭꯟꯗꯗꯤ ꯑꯉꯥꯡꯗꯤ ꯃꯥꯟꯗꯦ ꯑꯗꯨ ꯉꯥꯡꯊꯣꯛꯔꯛꯄ ꯋꯥꯗꯤ ꯑꯩꯈꯣꯏꯗꯤ ꯀꯝꯄ꯭ꯔꯣꯃꯥꯏꯁ ꯉꯥꯛꯇꯅꯤ꯫ ꯅꯠꯇꯦ ꯍꯥꯏꯔꯣꯏꯗ ꯑꯩꯗꯤ ꯑꯩꯗꯤ
ꯅꯪꯒꯤ ꯃꯣꯠꯇꯣ ꯍꯥꯏꯌꯣ ꯃꯤꯅ ꯅꯪꯒꯤ ꯃꯣꯠ
ꯑꯩꯒꯤ ꯑꯩꯒꯤ ꯃꯣꯠ ꯑꯩꯒꯤ ꯃꯣꯠꯅꯤꯗ ꯑꯗꯨ ꯑꯩꯒꯤ ꯃꯣꯠꯇꯗꯤ ꯀꯔꯤ ꯍꯥꯏꯅꯤ
ꯎꯝ
ꯃꯤ ꯃꯤꯒꯤ ꯃꯤ ꯃꯤꯒꯤ ꯄꯣꯛꯊꯣꯔꯛꯄꯗ ꯌꯥꯎꯔꯛꯄꯅꯤꯅ ꯅꯪꯒ ꯑꯩꯒ ꯋꯥꯔꯤ ꯁꯥꯟꯅꯕꯁꯦ ꯍꯥꯏꯕꯗꯤ ꯍꯥꯟꯅꯗꯒꯤ ꯈꯪꯅꯔꯛꯑꯒ ꯋꯥꯔꯤ ꯁꯥꯟꯅꯔꯛꯄꯗ ꯁꯨꯝ ꯀꯣꯏꯗꯕꯒꯤ ꯄꯪꯁꯥꯟ ꯁꯥꯟꯅꯕ ꯍꯥꯏꯗꯨꯃ ꯂꯩꯑꯦ ꯑꯗꯒꯤ ꯈꯪꯅꯗꯕꯤ ꯐꯠ ꯂꯥꯎꯅ ꯁꯨꯝ ꯁꯨꯝ ꯊꯦꯡꯅꯔꯒ ꯋꯥꯔꯤ ꯁꯥꯟꯅꯔꯛꯄꯗ ꯑꯗꯨꯃꯥꯏꯅ ꯗꯨꯗꯤ ꯃꯁꯥꯅ ꯇꯥꯕ ꯅꯠꯇ꯭ꯔꯣ ꯍꯥꯏꯗꯤ ꯃꯁꯥꯒꯤ ꯃꯁꯥꯒꯤꯖꯨ ꯑꯗꯨꯃꯥꯏꯅ ꯈꯔ ꯇꯧꯕ ꯍꯥꯏꯗꯤ ꯄꯣꯛꯊꯣꯔꯛꯄꯗ ꯌꯥꯎꯔꯛꯑꯦ ꯍꯥꯏꯕ ꯇꯥꯔꯅꯤ꯫
ꯀꯩꯅꯣ ꯅꯪꯅ ꯉꯥꯡꯉꯤꯖꯦ꯫
ꯍꯥ ꯚꯥꯞ ꯇꯥꯗ꯭ꯔꯕꯣ ꯚꯥꯞ ꯇꯥꯗ꯭ꯔꯕꯣ꯫
ꯇꯥꯗꯦ ꯃꯥꯅ ꯉꯥꯡꯒꯤꯗꯣ ꯌꯥꯅꯤꯡꯕ꯭ꯔꯥ ꯍꯥꯏꯕꯅꯦ ꯃꯥꯅ ꯍꯥꯏꯔꯤ ꯋꯥꯗꫭ ꯌꯥꯅꯤꯡꯕ꯭ꯔꯥ ꯍꯥꯏꯕ꯭ꯔ ꯅꯪ ꯎ
ꯎꯝ ꯑꯩꯒꯤ ꯃꯣꯠꯇꯗꯤ ꯌꯥꯅꯤꯡꯖꯨ ꯌꯥꯅꯤꯡꯉꯤ ꯌꯥꯅꯤꯡꯖꯨ ꯌꯥꯅꯤꯡꯗ
ꯀꯔꯤꯅꯣ ꯍꯥꯏꯔꯤ ꯋꯥꯔꯤꯖꯤꯕꫭ ꯐꯔꯦ ꯑꯗꯨꯃꯥꯏꯅ ꯍꯥꯏꯔꯣ ꯅꯪ ꯀꯣꯏꯁꯟ ꯃꯤꯅ ꯃꯤꯅ ꯍꯪꯉꯛꯄꯗ ꯑꯣꯜ ꯑꯣꯐ ꯗꯤꯁ ꯄꯦꯅꯦꯟ ꯑꯣꯐ ꯗ ꯑꯕꯞ ꯀ ꯈꯣꯠꯂꯝꯃꯨ
ꯌꯦꯁ ꯑꯣꯔ ꯅꯣ ꯍꯪꯉꯛꯄꯗ ꯌꯦꯁꯁꯨ ꯑꯣꯏ ꯅꯣꯖꯨ ꯑꯣꯏꯅ
ꯌꯦꯁ ꯑꯦꯟ ꯅꯣ ꯕꯣꯠ ꯀꯥꯏꯅ ꯏꯔꯝ
ꯎꯝ ꯑꯗꯨꯑꯣꯏꯗꯤ ꯐꯨꯟ ꯃꯥꯛ
ꯅꯩꯌꯦ ꯁꯤ ꯂꯣꯏꯔꯒ ꯁꯤ ꯂꯣꯏꯔꯒ ꯇꯨꯝꯒ꯭ꯔꯅꯤ ꯑꯩ
ꯀꯌꯥ ꯇꯨꯝꯕ ꯄꯨꯡ ꯀꯌꯥꯝ ꯀꯌꯥꯝ ꯊꯦꯡꯅ ꯇꯨꯝꯒꯦ
ꯄꯨꯡꯂꯣ ꯊꯦꯡꯅ ꯇꯨꯝꯕꯖꯨ ꯌꯥꯎꯋꯤ ꯉꯟꯅ ꯇꯨꯝꯕꯖꯨ ꯌꯥꯎꯋꯤ
ꯑꯣ ꯁꯨꯝ ꯆꯥꯡꯗ ꯇꯨꯡꯒꯤꯕꯗꯤ
ꯆꯥꯡꯗ ꯇꯨꯝꯕꯗꯤ ꯌꯥꯎꯗꯦꯗ ꯑꯩꯗꯤ ꯇꯨꯝꯕ ꯌꯥꯝ ꯌꯥꯒꯟꯗꯦꯕ ꯑꯩꯗꯤ
ꯎꯝ ꯑꯩꯗꯤ ꯑꯗꯨꯝ ꯐꯝꯃꯨꯡꯗ ꯑꯗꯨꯝ ꯇꯥꯉꯔꯗꯤ ꯑꯗꯨꯝ ꯑꯩꯈꯣꯏꯗꯤ ꯐꯃꯨꯡꯗ ꯇꯥꯒ꯭ꯔꯗꯤ ꯃꯪꯅ ꯍꯥꯟꯅ ꯃꯪꯉꯦ ꯀꯣꯟꯅ ꯇꯨꯝꯃꯤ
ꯎ ꯃꯣꯏꯒꯤ ꯁꯤꯒꯤꯖꯦ ꯀꯩꯅꯣ ꯇꯧꯋꯦ ꯍꯥꯏꯕ ꯃꯤꯅꯤꯠ ꯇꯔꯥꯟꯊꯣꯏꯖꯦ ꯃꯤꯅꯤꯠ ꯇꯔꯥꯟꯊꯣꯏꯖꯤꯗꯤ ꯌꯥꯝ ꯀꯨꯏꯗꯦꯕ ꯑꯩꯅ ꯍꯥꯏꯕ ꯑꯦꯞ ꯗꯨꯗꯤ ꯃꯤꯅꯤꯠ ꯀꯨꯟ ꯀꯨꯟ ꯀꯨꯟ ꯍꯥꯏꯕ ꯀꯩꯅꯣꯝ ꯇꯧꯕꯅꯦꯕ
ꯑꯥ
ꯑꯗꯨꯒꯤ ꯌꯥꯝ ꯀꯨꯏꯟ ꯀꯨꯏꯟ ꯆꯪꯉꯦ ꯑꯗꯨꯒ ꯔꯤꯖꯦꯛꯁꯨ ꯌꯥꯝ ꯆꯠꯄꯒꯤ ꯃꯇꯝ ꯌꯥꯝ ꯃꯥꯡꯉꯦꯕ ꯑꯗꯨꯗꯨꯅꯅꯦ ꯑꯩ ꯌꯥꯝ ꯇꯟꯕꯥꯅꯤꯗ ꯃꯣꯏꯗꯨꯗꯤ
ꯅꯪ ꯍꯥꯏꯔꯤꯗꯨꯒ ꯍꯥꯏꯔꯗꯤ ꯑꯩꯈꯣꯏ ꯁꯤꯗꯤ ꯐꯖꯅ ꯈꯔ ꯀꯩꯅꯣꯗꯤ ꯇꯧꯔ ꯃꯥꯜꯂꯦ ꯈꯔꯗꯤ ꯃꯥꯟꯅꯗ꯭ꯔꯦ ꯈꯦꯠꯅꯗ꯭ꯔꯦ
ꯍꯣꯏ ꯁꯤ ꯁꯤꯖꯤꯅ ꯑꯃꯨꯛ ꯃꯤꯅꯤꯠ ꯇꯔꯥꯟꯊꯣꯏ ꯍꯥꯏꯖꯤꯗꯤ ꯑꯃꯨꯛ ꯈꯪꯍꯧꯗꯦꯗꯅꯀꯣ
ꯎꯝ
ꯃꯤꯅꯤꯠ ꯀꯨꯟꯒ ꯍꯥꯏꯔꯒ ꯁꯥꯟꯅꯔꯒ ꯑꯃꯨꯛ ꯔꯤꯖꯦꯛ ꯆꯠꯂꯗꯤ ꯇꯜꯂꯤꯗꯅ
ꯍꯧꯖꯤꯛꯇ ꯏꯕꯥꯟꯅꯤ ꯁꯥꯟꯅꯔꯨꯏꯗꯨ ꯀꯣꯜ ꯇꯔꯨꯛ ꯃꯨꯛ ꯁꯨꯔꯝꯃꯅꯤ
ꯑꯧ ꯉꯁꯤ ꯁꯥꯟꯅꯩꯁꯦ ꯀꯣꯜ ꯇꯔꯨꯛꯃꯨꯛ ꯁꯨꯔꯦ
ꯑꯗꯨ ꯀꯨꯏꯗꯦꯕ ꯈꯪꯍꯧꯗꯦꯕ ꯃꯤ ꯀꯩꯅꯣ ꯀꯣꯜ ꯑꯃ ꯂꯣꯏꯕꯗ
ꯍꯣꯏ ꯁꯤ ꯂꯣꯏꯔꯒꯗꯤ ꯑꯩꯁꯨ ꯇꯨꯝꯃꯨꯅꯕ ꯇꯧꯔꯅꯤ
ꯇꯨꯝꯊꯣꯛꯑꯣ ꯇꯨꯝꯊꯣꯛꯑꯣ ꯃꯪꯗꯣ ꯅꯪ ꯅꯨꯡꯉꯥꯏ ꯅꯨꯡꯉꯥꯏꯕ ꯃꯪ ꯃꯪꯉ ꯇꯨꯝꯃꯨ
ꯃꯪꯗ ꯅꯨꯡꯉꯥꯏꯕ ꯄꯩꯁꯥ ꯃꯌꯥꯝ ꯈꯨꯜꯂꯝꯃꯗꯤ ꯐꯅꯤ ꯄꯩꯁꯥꯗꯒꯤ ꯍꯦꯟꯅ ꯃꯔꯨ ꯑꯣꯏꯕ ꯂꯩꯇꯦ ꯄꯩꯁꯥ ꯂꯩꯔꯒꯗꯤ ꯌꯥꯏ ꯂꯣꯏꯃꯛ ꯌꯥꯏ
ꯐꯦꯛꯅꯦ ꯑꯗꯨꯗꯤ ꯐꯦꯛ